ꯍꯦꯜꯂꯣ ꯍꯣꯏ ꯇꯥꯏꯌꯦ꯫
ꯑꯣ꯫
ꯇꯥꯏꯀꯣ꯫
ꯇꯥꯏꯌꯦ ꯇꯥꯏꯌꯦ꯫
ꯃꯄꯥꯟꯗ ꯊꯣꯛꯏꯔꯣ ꯀꯥꯏ ꯂꯩꯒꯦ꯫
ꯍꯣꯏ ꯃꯄꯥꯟꯗ꯫
ꯀꯩ ꯅꯪꯁꯨ ꯌꯥꯎꯔꯤꯔꯕ꯫
ꯌꯥꯎꯗꯦꯍ‌ꯦ ꯑꯗꯨꯝ ꯃꯄꯥꯟꯗ ꯊꯣꯛꯄꯅꯦꯗ꯫
ꯑꯣ ꯑꯩꯁꯦ ꯉꯁꯤ ꯌꯥꯝ ꯍꯔꯥꯎꯋꯦ꯫
ꯀꯩꯒꯤ꯫
ꯑꯈꯣꯏ ꯕꯥꯕꯥꯗꯨ ꯉꯔꯥꯡ ꯅꯍꯥꯟꯗꯣ ꯏꯁꯤꯡ ꯏꯁꯤꯡ ꯐꯣꯟ ꯆꯪꯕꯒꯤꯅꯦ ꯐꯣꯟꯗ ꯏꯁꯤꯡ ꯆꯪꯕꯒꯤ ꯗꯤꯁꯄꯦꯂꯦꯗꯣ ꯌꯥꯗ꯭ꯔ‌ꯦꯌꯦ ꯑꯗꯨꯒ ꯉꯁꯤꯃꯨꯛ ꯁꯦꯝꯃꯨꯔꯦ ꯄꯩꯁꯥ ꯌꯥꯝ ꯆꯠꯂ‌ꯦ꯫
ꯑꯥ꯫
ꯂꯤꯁꯤꯡ ꯑꯃꯒ ꯆꯅꯤꯄꯥꯟ ꯇꯤꯡꯉꯦ ꯑꯩꯅ ꯂꯧꯒꯨꯝꯕ ꯀꯨꯝꯕꯗ ꯐꯣꯟꯗꯣ ꯆꯔꯦꯡꯗ ꯍꯥꯞꯄ ꯁꯤꯖꯤ ꯄꯨꯅꯕ ꯆꯦꯔꯪ ꯑꯗꯨꯨꯝꯄꯣꯛꯑꯣ ꯍꯥꯏꯈꯤꯕꯅꯦ꯫ ꯉꯔꯥꯡꯗꯨ ꯐꯣꯟꯗ ꯋꯥꯔꯤ ꯁꯥꯕ ꯐꯪꯗ꯭ꯔꯦ꯫
ꯑꯣ꯫
ꯑꯩ ꯉꯔꯥꯡ ꯉꯔꯥꯡ ꯉꯥꯏꯍꯥꯛꯇꯪ ꯁꯥꯏ ꯑꯩꯈꯣꯏ ꯏꯅꯥꯎꯅꯨꯄꯥꯒꯤ ꯀꯩꯅꯣꯗ ꯉꯔꯥꯡ ꯅꯨꯡ ꯅꯨꯡꯊꯤꯟꯗ꯫ ꯅꯨꯡꯗꯥꯡꯗꯤ ꯁꯥꯅꯗꯔ‌ꯦꯕ꯫
ꯎꯝ ꯑꯗꯨ ꯀꯩꯒꯤ ꯅꯪ ꯍꯔꯥꯎꯔꯤꯕ꯫
ꯑꯗꯣ ꯋꯥꯔꯤ ꯇꯧꯔꯛꯀꯦꯕ ꯑꯗꯣ ꯉꯁꯥꯏ ꯁꯦꯝꯃꯨꯔꯒ ꯍꯧꯖꯤꯛ ꯐꯣꯟ ꯇꯧꯔꯛꯑꯦ ꯐꯣꯟ ꯁꯦꯝꯈ꯭ꯔꯦꯅ꯫
ꯑꯥ꯫
ꯑꯗꯨ ꯅꯍꯥꯟ ꯅꯍꯥꯟ ꯌꯦꯡꯉꯨꯕꯗꯣ꯫
ꯎꯝ꯫
ꯅꯍꯥꯟ ꯌ‌ꯦꯡꯎꯕꯗꯣ ꯌꯥꯝ ꯐꯔꯦ ꯃꯥꯏ ꯍꯆꯥꯡ ꯀꯩꯀꯥꯗ‌ꯣ꯫ ꯍꯤꯗꯥꯛ ꯆꯥꯔꯨꯕꯗꯩ
ꯎꯝ꯫
ꯎꯝ ꯃꯥ ꯃꯁꯥ ꯀꯩꯅꯣ ꯀꯩꯅꯣꯗꯣ ꯌꯥꯝ ꯅꯨꯡꯉꯥꯏꯔꯦ ꯍꯥꯏꯌꯦꯕ꯫
ꯎꯝ
ꯅꯍꯃꯨꯛꯇꯤ ꯌꯥꯝ ꯅꯨꯡꯉꯥꯏꯕ ꯂꯩꯕꯖꯥꯠꯅꯤ ꯌꯥꯝ ꯋꯥ ꯂꯩꯕꯖꯥꯠꯅꯤ ꯉꯁꯤꯗꯤ ꯌꯥꯝ ꯅꯠꯇꯦ ꯈ‌ꯣꯏ ꯃꯥ ꯈꯣꯏ ꯃꯥꯗꯣ
ꯑꯣ ꯑꯣ ꯑꯣ
ꯁꯤꯗꯤ ꯌꯥꯝꯅꯨꯡꯉꯥꯏꯔ‌ꯦ ꯑꯩ ꯍꯥꯏꯁꯤꯅ ꯃꯣꯏꯒꯤ
ꯕꯥ
ꯍꯣꯏ ꯉꯁꯤ ꯌꯥꯝ ꯋꯥꯔꯦꯕ ꯄꯩꯁꯥꯗꯣ
ꯑꯥ
ꯑꯗꯨꯆꯤꯅꯤꯗꯣ ꯋꯥꯡꯕꯅꯤꯅ ꯑꯗꯒꯤ ꯑꯩꯈꯣꯏꯒꯤ ꯐꯦꯠꯀꯤ ꯁꯔꯨꯛꯁꯨ ꯌꯥꯝ ꯋꯥꯡꯉꯦꯕ
ꯑꯣ
ꯑꯗꯨꯒꯤ ꯍꯤꯗꯥꯛꯒꯨꯂꯤ ꯆꯔꯨꯕꯗꯒꯤ ꯌꯥꯝ ꯅꯨꯡꯉꯥꯏꯔꯦ ꯃꯁꯥ ꯌꯥꯝ ꯏꯌꯥꯡ ꯌꯥꯡꯈ꯭ꯔꯦ ꯃꯃꯥꯡꯉꯩꯗꯤ ꯃꯈꯣꯡꯒꯁꯦ ꯑꯩꯈꯣꯏ ꯀꯩ ꯍꯥꯏꯁꯤꯔꯥ ꯁꯖꯤꯡ ꯍꯧꯕꯩ ꯇꯥꯏꯞꯇ ꯆꯤꯛꯄꯩ ꯇꯥꯏꯞꯇꯥ ꯌꯥꯝ ꯇꯧꯋꯦ ꯃꯁꯥ ꯀꯩꯀꯥꯁꯦ ꯉꯁꯤꯗꯤ ꯌꯥꯝ ꯃꯤꯠꯁꯨ ꯑꯗꯨꯝ ꯌꯥꯝ ꯅꯨꯡꯉꯥꯏꯔꯦ ꯌꯦꯡꯕꯗ ꯌꯥꯝ ꯍꯔꯥꯎꯅ ꯐꯣꯟ ꯇꯧꯖꯔꯛꯄ ꯑꯩꯁꯨ ꯍꯔꯥꯎꯖꯔꯤꯕ
ꯎꯝ ꯐꯩꯌꯦꯅꯦ ꯃꯆꯥ ꯅꯨꯡꯁꯤꯕꯅꯤꯅ
ꯍꯣꯏꯑꯗꯨꯅ ꯑꯩ ꯐꯣꯟ ꯁꯦ ꯇꯥꯕꯔꯣ
ꯇꯥꯏꯌꯦ
ꯍꯧꯖꯤꯛꯇꯤ
ꯌꯥꯝ ꯂꯥꯡꯉꯦ ꯅꯪꯒꯤ ꯅꯐꯝꯗ ꯀꯩꯒꯤꯔꯣ
ꯏꯀꯣ ꯆꯥꯥꯠꯄꯔꯣ ꯍꯧꯖꯤꯛ
ꯍꯣꯏ
ꯍꯧꯖꯤꯛꯁꯨ
ꯍꯧꯖꯤꯛꯇꯤ ꯆꯠꯇ꯭ꯔꯦ
ꯑꯩꯈꯣꯏ ꯆꯦꯗꯣ ꯍꯧꯖꯤꯛ ꯑꯩ ꯑꯩꯅ ꯃꯦꯁꯦꯖ ꯊꯥꯕꯤꯕ ꯉꯁꯥꯏ ꯌꯥꯝ ꯅꯨꯡꯉꯥꯏꯔꯦ ꯔꯦ ꯍꯥꯏꯌꯦ ꯑꯩꯅ ꯑꯩꯅ ꯍꯔꯥꯎꯔꯦꯅ ꯊꯥꯕ ꯆꯦ ꯑꯍꯟꯗꯣ ꯃꯖꯨ ꯍꯣꯏ ꯑꯗꯨꯃꯥꯏꯅ ꯍꯥꯏꯌꯦ ꯑꯩꯁꯨ ꯌꯥꯝ ꯍꯔꯥꯎꯔꯦ ꯔꯤꯄ꯭ꯂꯥꯏ ꯇꯧꯔꯛꯄ
ꯌꯥꯝ ꯐꯩꯅꯦ ꯑꯗꯨꯃꯥꯏꯅ ꯍꯔꯥꯎꯔꯒ ꯂꯩꯒꯗꯕꯅꯤ ꯅꯠꯇ꯭ꯔꯣ
ꯍꯣꯏ ꯃꯥꯅꯤ
ꯎꯝ
ꯑꯩꯅ ꯑꯩꯅ ꯑꯌꯨꯛ ꯉꯟꯇꯥ ꯑꯗꯨꯝ ꯍꯧꯒꯠꯂꯒ ꯋꯥꯛꯀꯤꯡ ꯈꯔ ꯈꯔ ꯆꯜꯂꯣ ꯍꯥꯏꯌꯦ ꯃꯥꯅ ꯌꯥꯝ ꯍꯔꯥꯎꯅꯐꯣꯟ ꯐꯣꯟ ꯇꯧꯖꯔꯛꯄꯗꯣ ꯉꯁꯤ ꯉꯁꯤꯗꯤ ꯑꯥꯗ ꯆꯜꯂꯦ ꯑꯗꯨꯗ ꯆꯠꯂꯦ ꯈꯣꯠꯂꯦ ꯑꯩꯈꯣꯏ ꯏꯆꯦ ꯏꯆꯦ ꯍꯣꯏꯗꯁꯨ ꯑꯗꯨꯝ ꯌꯧꯔꯦ ꯃꯥ ꯃꯥꯅ ꯀꯣ ꯀꯣꯏꯕ ꯆꯠ ꯆꯠꯄ ꯍꯥꯏꯇꯥꯔꯦꯀꯣ ꯃꯁꯥꯗꯣ ꯐꯒꯠꯂꯛꯄꯅꯤꯅ ꯌꯥꯝ ꯍꯔꯥꯎꯅ ꯑꯩꯉꯣꯟꯗ ꯇꯝꯖꯔꯤꯕ ꯍꯥꯏꯇꯥꯔꯦ
ꯌꯥ ꯐꯩ ꯐꯩꯅꯦ
ꯎꯝ
ꯍꯛꯆꯥꯡ ꯐꯕꯅ ꯂꯟꯅꯤꯗ ꯍꯧꯖꯤꯛꯀꯥꯟ ꯑꯅꯥ ꯑꯌꯦꯛ ꯌꯥꯎꯕꯁꯤ ꯌꯥꯝ ꯕꯦꯔꯥ ꯀꯥꯏꯕ
ꯎꯝ
ꯑꯗꯨꯅꯤ ꯆꯤꯛꯇꯦ ꯍꯧꯖꯤꯛꯇꯤ ꯉꯁꯥꯏ ꯅꯣꯡꯁ ꯆꯨꯝꯃꯟꯕꯒꯤꯔꯥ ꯈꯪꯗꯦ ꯀꯥꯡꯒ ꯂꯣꯏ ꯀꯤꯔ ꯆꯠꯈ꯭ꯔꯕ
ꯅꯣꯡꯃꯨꯛ ꯆꯨꯗꯧ ꯃꯥꯜꯂꯤ
ꯈꯪꯗꯦ ꯅꯣꯏ ꯅꯣꯏꯗꯗꯤ ꯆꯨꯏ ꯍꯥꯏꯅ ꯉꯁꯥꯏ
ꯉꯁꯥꯏ ꯆꯣꯡꯑꯦ ꯉꯁꯥꯏ ꯎꯝ ꯁꯥ ꯁꯥꯟꯅꯁꯦꯅ ꯊꯣꯛꯂꯛꯄꯗꯣ
ꯑꯥ
ꯇꯥꯕ꯭ꯔꯣ
ꯇꯥꯏꯌꯦ ꯇꯥꯏꯌꯦ
ꯁꯥꯟꯅꯒꯦꯅ ꯊꯣꯛꯂꯛꯄꯗꯨ ꯆꯨꯑꯦꯕ ꯑꯗꯨꯗ ꯆꯣꯡꯑꯦ ꯑꯗꯨꯒꯤ ꯃꯤ ꯈꯔꯗꯤ ꯃꯤ ꯈꯔꯗꯤ ꯑꯗꯨꯝ ꯁꯥꯟꯅꯩꯌꯦ
ꯑꯥ
ꯑꯩꯗꯤ ꯅꯥꯇꯝ ꯄꯣꯊꯥꯕꯗꯣ
ꯎꯝ ꯌꯥꯝ ꯁꯥꯟꯅꯗ꯭ꯔꯁꯨ ꯌꯥꯏꯗ ꯈꯤꯇꯪ ꯈꯤꯇꯪ ꯇꯧꯔꯗꯤ ꯌꯥꯔꯦ
ꯍꯣꯏ ꯆꯦꯟꯕꯅ ꯌꯥꯝ ꯋꯥꯔꯦ ꯁꯤ ꯍꯥꯏꯗꯤ ꯑꯗꯨꯝ ꯌꯥꯝ ꯆꯥꯁꯤꯜꯂꯛꯄꯅꯤꯅ ꯑꯗꯒꯤ ꯏꯁꯤꯡꯁꯨ ꯃꯌꯥꯝ ꯊꯥꯛꯆꯟꯕꯅꯤꯅ ꯆꯦꯟ ꯑꯍꯥꯟꯕꯗ ꯑꯩ ꯁꯥꯟꯅ꯭ꯔꯤꯉꯩ ꯆꯦꯜꯂꯦꯕꯀꯣ ꯑꯗꯨꯒꯤ ꯔꯥꯎꯟꯗꯣ ꯑꯍꯨꯝ ꯑꯃ ꯑꯅꯤ ꯑꯅꯤ ꯃꯈꯥꯏꯃꯨꯛ ꯁꯤꯜꯂꯝ ꯀꯤꯂꯣꯃꯤꯇꯔ ꯑꯃꯃꯨꯛ ꯑꯗꯨꯒ ꯑꯩ ꯆꯦꯟꯕꯩ ꯄꯨꯛ ꯃꯈꯣꯟꯜꯗꯣ ꯏꯁꯤꯡ ꯌꯥꯝ ꯊꯛꯄꯅ ꯄꯨꯛ ꯄꯨꯛ ꯄꯨꯛ
ꯎꯝ ꯑꯗꯨꯃꯥꯏꯅ ꯇꯧꯕꯅꯦ
ꯍꯣꯏ ꯑꯗꯨꯃꯥꯏꯅ ꯇꯧꯏ ꯃꯌꯥꯝ ꯊꯛꯆꯜꯂꯨꯕꯅꯤꯅ
ꯈꯪꯗꯦ ꯉꯁꯤꯗꯤ ꯑꯁꯤꯅ ꯑꯔꯣꯏꯕꯔꯣ
ꯅꯠꯇꯦꯗ ꯍꯣꯏ ꯇꯨꯝꯅꯤꯡꯉꯕꯣ
ꯇꯨꯝꯅꯤꯡꯗꯦꯗ ꯑꯗꯨꯝ ꯍꯥꯏꯕꯅꯦꯗ ꯍꯣꯏ ꯅꯃꯥꯟꯅꯕꯒꯗꯤ ꯋꯥꯔꯤ ꯁꯥꯟꯅꯗ꯭ꯔꯣ
ꯑꯩ ꯁꯥꯟꯅꯗꯦꯗ ꯑꯩ ꯁꯥꯅ ꯁꯥꯟꯅꯒꯦ ꯇꯧꯕꯅꯦꯕ ꯑꯗꯨꯗ ꯑꯩ ꯅꯝꯕꯔ ꯂꯣꯏ ꯊꯥꯒ꯭ꯔꯦ ꯑꯥ ꯊꯥꯝ ꯊꯥꯕ ꯂꯣꯏꯔꯒ ꯍꯣꯏ ꯃꯥꯗꯨ ꯐꯣꯟ ꯇꯧꯁꯜꯂꯛꯑ‌ꯦ ꯐꯣꯟ ꯇꯧꯁꯤꯜꯂꯕꯅꯦꯅ ꯉꯥꯛ ꯈꯤꯇꯪ ꯉꯥꯏꯈꯣꯀꯣ ꯃꯥ ꯐꯣꯟ ꯇꯧꯔꯛꯑꯦ ꯉꯥꯏꯈꯣꯅ ꯑꯩ ꯐꯣꯟ ꯐꯣꯟꯗ ꯍꯥꯏꯈ꯭ꯔꯦꯕ
ꯑꯣ
ꯐ‌ꯣꯟ ꯋꯥꯔꯤ ꯁꯥꯕ ꯂꯣꯏꯔꯒ ꯁꯤꯗ ꯑꯃꯨꯛ ꯇꯧꯔꯛꯏꯅꯦ ꯎ
ꯑꯗꯨꯒꯤꯅꯤꯅꯦ ꯅꯪ ꯅ ꯅ‌ꯣꯏ ꯃꯅ ꯐꯣꯟ ꯇꯧꯔꯛꯄꯒꯤꯅꯦ ꯅꯪ ꯌꯥꯝ ꯍꯔꯥꯎꯔꯤꯗꯣ
ꯍꯣꯏ ꯑꯗꯨꯝ ꯑꯗꯨꯒꯤꯅꯤ ꯍꯥꯏꯇꯥꯏ ꯃꯥꯁꯨ ꯌꯥꯝ ꯍꯔꯥꯎꯅ ꯐꯣꯟ ꯇꯧꯖꯔꯛꯄ ꯍꯥꯏꯇꯥꯔꯦ ꯏꯁꯥꯗꯨ ꯅꯨꯡꯉꯥꯏ ꯅꯨꯡꯉꯥꯏꯔꯛꯑꯕꯅꯤꯅꯀꯣ
ꯎꯝ ꯈꯪꯗꯦ ꯑꯁꯤ ꯀꯩꯅꯣ ꯑꯩꯈꯣꯏ ꯏꯆꯦꯒꯤ ꯍꯧꯗꯣꯡꯗꯣ
ꯍ‌ꯣꯏ
ꯇꯨꯝꯕ ꯌꯥꯗꯦ ꯀꯔꯤꯔ ꯈꯪꯗ‌ꯦ ꯀꯣꯛ ꯀꯥ ꯀꯣꯛ ꯀꯥ ꯑꯗꯨꯝ ꯇꯧꯔ ꯂꯩꯌꯦ ꯅꯨꯡꯗꯥꯡ ꯅꯨꯡꯗꯥꯡꯁꯦ
ꯇꯨꯃꯤꯟꯅ ꯂꯩꯇꯦꯕ ꯃꯁꯤ ꯍꯧꯗꯣꯡꯁꯦ
ꯎꯝ ꯏꯃꯥꯟꯅꯕꯗꯣ ꯏꯁ ꯑꯩꯈꯣꯏ ꯏꯃꯥꯗ ꯐꯣꯟ ꯋꯥꯔꯤ ꯁꯥꯔꯤꯅꯤ ꯀꯨꯏ ꯀꯨꯏꯈ꯭ꯔꯦꯀꯣ ꯈꯜꯂꯝꯕꯅꯤ ꯑꯩꯅ ꯅꯪꯉꯣꯟꯗ ꯍꯥꯟꯅ ꯑꯃꯨꯛ ꯇꯧꯖꯔꯛ ꯄꯅꯤꯕ
ꯑꯣ ꯑꯣ
ꯗꯔꯀꯥꯔ ꯑꯣꯏꯗꯦꯅ
ꯄꯤꯁ
ꯑꯁ‌ꯦꯡꯕꯅꯦ ꯑꯩꯗꯤ ꯑꯗꯨꯃꯥꯏꯅ ꯈꯟ ꯑꯩꯗꯤ ꯑꯗꯨꯃꯥꯏꯅ ꯈꯟꯕꯅꯦ ꯉꯁꯥꯏꯗꯨ ꯏꯕꯥꯅꯤ ꯏꯕꯥꯅꯤ ꯋꯥꯔꯤ ꯁꯥꯕꯗꯨ ꯑꯥꯗꯥ ꯑꯗꯨ ꯑꯗꯨ ꯍꯦꯛ ꯁꯥꯟꯅꯕ ꯂꯣꯏꯕꯒ ꯃꯦꯁꯦꯁ ꯊꯥꯔꯛꯑꯦ ꯀꯣꯜ ꯀꯣꯜ ꯇꯧꯁꯤꯔꯣꯅ
ꯑꯥ
ꯑꯩ ꯉꯁꯥꯏ ꯍꯥꯏꯕ ꯅꯨꯄꯤꯗꯨ
ꯑꯣ ꯈꯪꯉꯦ ꯈꯪꯉꯦ
ꯑꯗꯨꯗ ꯃꯦꯁꯦꯁ ꯊꯥꯔꯛꯑꯦ ꯑꯗꯨꯒ ꯕꯣꯜ ꯁꯥꯟꯅꯕ ꯂꯣꯏꯔꯀꯥꯟꯗ ꯑ ꯋꯥꯆꯞꯇ ꯚꯣꯏꯁ ꯀꯣꯜ ꯇꯧꯔꯛꯑꯦ ꯌꯥꯏ ꯁꯪ ꯁꯪꯕ꯭ꯔꯥꯅ ꯀꯩ ꯗ꯭ꯌꯨꯇꯤ ꯂꯩꯕ꯭ꯔꯥꯅ ꯑꯩ ꯉꯁꯤ ꯑ‌ꯣꯐꯅ‌ꯦ ꯕ‌ꯣꯁ ꯕ‌ꯣꯁ ꯕ‌ꯣꯜ ꯁꯥꯟꯅꯔꯤꯑꯦ ꯁꯥꯖꯤꯟ ꯇꯧꯔꯤꯑꯦ ꯍꯣꯔꯦꯟ ꯐꯥꯎꯅꯁꯦ ꯍꯣꯏ ꯍ‌ꯣꯏ ꯊꯝꯈ꯭ꯔꯦ ꯑꯗꯨꯗꯒꯤ ꯐꯥꯎꯅ ꯐꯥꯎꯅꯗ꯭ꯔꯤꯗ
ꯈꯪꯗ‌ꯦ ꯃꯥꯁꯨ ꯈꯪꯗꯦꯗ ꯌꯨꯝ ꯄꯥꯟꯕꯖꯤ ꯅꯨꯡꯉꯥꯏꯕ ꯖꯥꯠꯔ ꯃꯥꯖꯦ
ꯏꯃꯥꯟꯅꯕꯗꯨꯔꯣ
ꯑ ꯅꯃꯥꯟꯅꯕꯤꯗꯣ
ꯅꯠꯇꯦ ꯏꯃꯥꯟꯅꯕꯤ ꯑ ꯉꯁꯥꯏ ꯐꯣꯟ ꯇꯧꯔꯛꯑꯦ ꯍꯥꯏꯕꯗꯨꯔꯣꯕ꯫
ꯑꯥ
ꯑꯗꯨ ꯅꯨꯄꯤꯗꯨ ꯅꯠꯇꯦ ꯑꯩꯅ ꯍꯥꯏꯕꯗꯤ ꯁꯤꯒꯤ ꯀ꯭ꯋꯥꯇꯔꯗ ꯂꯩꯕꯗꯣ ꯑꯩ ꯑ ꯑꯗꯨ ꯅꯨꯄꯤꯗꯨꯅꯤ ꯍꯥꯏꯔꯤꯖꯦ
ꯎꯝ ꯑꯗꯨ ꯅꯨꯄꯤꯖꯨ ꯑꯦ ꯀꯩꯅꯣ ꯌꯥꯝ ꯑꯗꯨꯝ ꯃꯤꯅ ꯍꯥꯡꯉꯗꯤ ꯑꯗꯨꯝ ꯈꯨꯝꯂꯒ ꯂꯩꯌꯦ ꯒ꯭ꯔꯨꯞꯇꯨꯕꯨ ꯌꯥꯝ ꯀꯩꯅꯣ ꯇꯧꯋꯦ
ꯑꯗꯨ ꯑꯗꯨ ꯅꯨꯄꯤꯗꯨꯔꯣ
ꯎꯝ
ꯑꯗꯨꯝ ꯍꯪꯑꯗꯤ ꯈꯨꯝꯃ ꯈꯨꯝꯃ ꯀ ꯂꯩꯌꯦ꯫
ꯑꯧ ꯑꯗꯨꯝ ꯑꯧ ꯀꯔꯤ ꯍꯥꯏꯁꯤꯔꯥ ꯀꯣ ꯑꯣ ꯋꯥꯔꯤ ꯁꯥꯟꯅꯁꯦ ꯍꯥꯏꯔꯗꯤ ꯍꯣꯏ ꯁꯥꯟꯅꯁꯦ ꯑꯗꯨꯝ ꯍꯥꯏꯔ ꯂꯩ ꯌꯥ
ꯑꯣ ꯃꯥꯗꯤ ꯃꯤ ꯈꯪ ꯈꯪꯅꯕ ꯃꯤ ꯀꯌꯥ ꯂꯩꯇꯕꯩ ꯑꯣꯏꯔꯝꯒꯅꯤ
ꯑꯣ ꯑꯣꯏꯔꯝꯒꯅꯤ ꯍꯣꯏ ꯏꯕꯥꯅꯤꯁꯨ ꯑꯗꯨꯝ ꯑꯌꯥꯝꯕꯗ ꯏꯕꯥꯅꯤꯅ ꯋꯥꯔꯤ ꯁꯥꯟꯅꯕ ꯌꯥꯝꯃꯦꯀꯣ꯫
ꯌꯥꯏꯌꯦꯕ
ꯌꯥꯝꯃꯦꯕ
ꯍꯣꯏ
ꯍꯥꯏꯗꯤ ꯃꯤ ꯑꯇꯣꯞꯄꯒ ꯑꯗꯨꯝ ꯄꯥꯛ ꯁꯅꯗꯦꯅ
ꯎꯝ
ꯑꯗꯨꯗꯤ
ꯇꯧꯗꯦ
ꯑꯩꯉꯣꯟꯗꯁꯨ ꯃꯤꯅ ꯋꯥꯔꯤ ꯁꯥꯟꯅꯁꯦ ꯑꯗꯨꯝ ꯍꯥꯏꯔꯛꯑꯦ ꯍꯧꯖꯤꯛ꯫ ꯑꯩꯅ ꯅꯪ ꯇꯧꯔꯛꯀꯅꯤ ꯍꯥꯏ ꯈꯪꯕꯒꯤ ꯑꯗꯨꯝ ꯉꯥꯏꯈꯣ ꯉꯥꯏꯈꯣ ꯍꯣꯔꯦꯟ ꯇꯧꯁꯦꯅ ꯍꯥꯏꯕꯅꯦꯕ
ꯃꯤ ꯈꯪꯅꯗꯗꯤ ꯅꯨꯡꯉꯥꯏꯇꯕꯅꯤꯗ
ꯅꯠꯇꯦ ꯑꯩꯈꯣꯏ ꯈꯨꯟ ꯉꯥꯛꯇꯅꯦ
ꯑꯗꯣ ꯈꯪ ꯈꯪꯅꯗꯗꯤꯅꯦ
ꯎꯝ ꯑꯣ
ꯑꯩꯗꯤ ꯏꯁ ꯑꯍꯥꯟꯕꯗ ꯀꯩꯅꯣ ꯇꯧꯔꯝꯃꯦꯕꯀꯣ ꯈꯪ ꯈꯪ ꯅꯨꯄꯥ ꯅꯨꯄꯥꯅꯤ ꯈꯪꯅ ꯈꯪꯅꯗꯦ ꯑꯗꯨꯝ ꯋꯥꯔꯤ ꯁꯥꯕꯥ ꯀꯌꯥ ꯅꯨꯡꯉꯥꯏꯇꯦ ꯍꯥꯏꯕ
ꯎꯝ
ꯍꯣꯏ ꯈꯪꯅꯕ ꯃꯁꯦꯟꯅꯤꯅꯀꯣ ꯅꯨꯡꯉꯥꯏ ꯍꯦꯟꯅ ꯅꯨꯡꯉꯥꯏ ꯍꯥꯏꯇꯥꯔꯦ
ꯑꯗꯨꯅꯦ ꯈꯪꯅꯕ ꯃꯤꯗꯤ ꯑꯗꯨꯝ ꯋꯥꯔꯤꯁꯨ ꯑꯗꯨꯝ ꯂꯩꯗꯅꯀꯣ ꯁꯨꯃꯥꯏ ꯇꯧꯋꯦ ꯁꯨꯃꯥꯏ ꯇꯧꯋꯦ ꯍꯥꯏꯕꯗꯣ꯫ ꯈꯪꯅꯗꯕ ꯃꯤꯗꯤ ꯋꯥꯔꯤ ꯁꯅꯤꯡꯉꯥꯏꯁꯨ ꯂꯩꯇꯦ ꯆꯥꯛ ꯆꯥꯔꯕꯣ ꯀꯩ ꯏꯟꯁꯥꯡ ꯆꯥꯒꯦ ꯅꯨꯡꯉꯥꯏꯔꯤꯕꯣ ꯅꯨꯡꯁꯥ ꯁꯥꯕ꯭ꯔꯣꯅꯣ ꯆꯣꯡꯈ꯭ꯔꯣꯁꯤ
ꯅꯪꯗꯤ ꯈꯪꯅꯗꯕꯗ ꯀꯩꯅꯣ ꯋꯥꯔꯤ ꯁꯥꯗ꯭ꯔꯣ ꯍꯥꯏꯁꯦ
ꯁꯥꯗꯦꯗ ꯑꯃꯅꯤ ꯈꯛꯇꯅꯦ
ꯎꯝ ꯁꯥꯔꯁꯨ ꯅꯨꯡꯉꯥꯏꯇꯕꯅꯦꯕ
ꯎꯝ
ꯉꯔꯥꯡ ꯈꯪꯅ ꯈꯪꯅꯗꯕ ꯅꯨꯄꯤ ꯑꯃ ꯋꯥꯔꯤ ꯁꯥꯏꯌꯦ꯫ ꯑꯗꯣ ꯀꯩꯅꯣ ꯇꯧꯗꯦꯕ ꯑꯉꯥꯡ ꯑꯣꯏ ꯑꯉꯥꯡ ꯑꯣꯏꯔꯤ ꯃꯥꯜꯂꯦ ꯁ꯭ꯋꯥꯏꯗ ꯂꯥꯛꯄꯁꯦ ꯀꯌꯥꯝ ꯀꯨꯏꯗ꯭ꯔꯤ ꯃꯥꯜꯂꯦ
ꯑꯣ ꯑꯣ
ꯋꯥ ꯉꯥꯡꯕꯗꯣ ꯀꯩꯅꯣ ꯀꯌꯥ ꯄ ꯁꯦꯡꯅ ꯉꯥꯡꯕ ꯍꯩꯇ꯭ꯔꯤꯌꯦꯕ
ꯑꯣ
ꯅꯣꯏꯅ ꯒ꯭ꯔꯨꯞ ꯒ꯭ꯔꯨꯞꯇ ꯊꯥꯒꯠꯂꯛꯄꯗꯀꯣ ꯃꯥꯅ ꯑꯗꯨꯗ ꯎꯕꯖꯥꯠꯅꯦꯕ ꯍꯣꯏ ꯃꯤꯁꯦꯁ ꯊꯥꯏꯌꯦ ꯀꯣꯜ ꯇꯧꯕ ꯌꯥꯗ꯭ꯔꯦ ꯍꯥꯏꯅ
ꯑꯣ ꯌꯥꯝ ꯐꯩꯅꯦ ꯑꯗꯨꯝ ꯈꯪꯅꯕꯁꯨ ꯈꯪꯅꯗꯕꯁꯨ ꯑꯗꯨꯝ ꯃꯤ ꯃꯌꯥꯝꯁꯦ ꯀꯩꯅꯣ ꯋꯥꯔꯤ ꯁꯥꯟꯅꯒꯗꯕꯅꯦꯕ ꯅꯠꯇ꯭ꯔꯣ
ꯑꯗꯨꯝ ꯃꯤ ꯈꯪꯅꯗꯕꯁꯨ ꯁꯥꯟꯅꯕꯗꯣ ꯑꯗꯨꯝ ꯅꯨꯡꯉꯥꯏꯗꯅ
ꯅꯠꯇꯦ ꯈꯪ ꯋꯥꯔꯤ ꯁꯥꯟꯅꯕ ꯍꯥꯏꯗꯤ ꯈꯪꯅꯗꯕꯗ ꯋꯥꯔꯤ ꯁꯥꯟꯅꯔꯖꯨ ꯅꯨꯡꯉꯥꯏꯇ꯭ꯔꯗꯤ ꯁꯅꯤꯡꯉꯛꯑꯣꯏꯗ ꯑꯩꯁꯨ ꯃꯤꯁꯨ ꯃꯥꯁꯨ
ꯑꯥ ꯑꯗꯨꯗꯤ ꯇꯧꯋꯦꯕ ꯑꯗꯨ ꯑꯣꯏꯔꯁꯨ ꯅꯨꯄꯥ ꯃꯁꯦꯟ ꯁꯥꯟꯅꯕꯅ ꯅꯨꯡꯉꯥꯏꯕ꯭ꯔꯥ ꯅꯨꯄꯤꯒ ꯁꯥꯟꯅꯕꯅ ꯅꯨꯡꯉꯥꯏꯕ꯭ꯔꯥ
ꯑꯥꯑꯁ ꯃꯥ ꯃꯥꯒꯤ ꯂꯩꯗ ꯑꯩ ꯃꯤ ꯑꯇꯣꯞꯄ ꯀꯌꯥ ꯁꯥꯟꯅꯗꯦ ꯑꯩ ꯑꯍꯥꯟꯕ ꯀꯩꯅꯣ ꯇꯧꯕꯗꯣ ꯅꯣꯏ ꯈꯪ ꯅꯣꯏ ꯈꯪꯗ꯭ꯔꯤꯉꯩꯗꯀꯣ
ꯑꯣ ꯑꯣ
ꯑꯗꯨꯗ ꯀꯩꯅꯣ ꯇꯧꯋꯦꯕ ꯅꯨꯄꯥ ꯑꯃ ꯎꯪꯎꯪ ꯐꯣꯟ ꯇꯧꯋꯦ
ꯑꯣꯑꯣ
ꯃꯥꯅ ꯑꯗꯨꯝ ꯉꯥꯏꯔꯣꯅ ꯍꯥꯏꯔꯛꯄꯅꯤꯗ ꯇꯧꯁꯦꯅ ꯑꯥ ꯗꯨꯗꯤ ꯌꯥꯝ ꯅꯨꯡꯉꯥꯏ ꯋꯥꯔꯤ ꯁꯥꯕ ꯑꯀꯣꯟꯕ ꯀꯩꯅꯣ ꯇꯧꯕ ꯅꯨꯄꯥꯕꯨꯖꯨ ꯅꯨꯡꯉꯥꯏꯇꯦ
ꯀꯩꯅꯣ
ꯑꯩꯗꯤ ꯅꯨꯄꯤꯒꯁꯨ ꯈꯪꯅꯗꯕ ꯍꯣꯏ ꯄꯥꯛ ꯁꯥꯟꯅꯗꯦ ꯍꯣꯏ ꯍꯥꯏꯔꯣ ꯇꯥꯕ꯭ꯔꯣ
ꯋꯥꯔꯤ ꯁꯥꯟꯅꯕ ꯀꯥꯟꯗꯁꯨ ꯃꯆꯤꯟ ꯌꯥꯡꯕ ꯑꯗꯨꯅ ꯋꯥꯔꯤ ꯁꯥꯟꯅꯕ ꯅꯨꯡꯉꯥꯏꯕꯅꯦ
ꯍꯣꯏ ꯅꯨꯡꯉꯥꯏꯕꯅꯦ ꯑꯗꯨ ꯑꯩꯅꯥ ꯍꯪꯕꯗꯪ ꯈꯨꯝꯕꯗꯣ ꯃꯤ ꯂꯩꯌꯦꯕ
ꯑꯣ
ꯑꯗꯨꯒꯨꯝꯕꯗꯤ ꯅꯨꯡꯉꯥꯏꯇꯕꯅꯤ
ꯎꯝ
ꯑꯥꯁ ꯈꯪꯅꯅꯕ ꯀꯩꯅꯣꯃ ꯑꯩꯈꯣꯏ ꯈꯪꯕ ꯃꯁꯦꯟ ꯃꯤ ꯌꯥꯝꯃꯦꯗꯥ
ꯎꯪꯩꯎꯪ
ꯑꯗꯨꯈꯛ ꯁꯥꯔ ꯂꯣꯏꯔꯦ ꯑꯦꯛꯁꯇ꯭ꯔꯥ ꯍꯥꯏꯗꯤ ꯑꯍꯦꯟꯕꯗꯣ ꯁꯥꯟꯅꯅꯤꯡꯗꯦꯕ ꯑꯩꯗꯤ